ꯍꯜꯂꯣ
ꯍꯂꯣ ꯍꯜꯂꯣ
ꯇꯥꯕ꯭ꯔꯣ
ꯇꯥꯏ
ꯑꯣ
ꯀꯩꯗꯧꯔꯤꯅꯣ
ꯑꯥ ꯁꯨꯝ ꯐꯝꯃꯒ ꯂꯩꯗꯥ ꯅꯣꯡ ꯍꯣꯏ ꯅꯣꯡꯁꯦ ꯈꯔ ꯈꯔ ꯆꯨꯕꯀꯣ ꯑꯗꯨ ꯑꯗꯨꯝ ꯂꯩꯗ
ꯅꯣꯡ ꯆꯨꯏꯌꯦ
ꯈꯔ ꯈꯔ ꯆꯨꯔꯛꯄꯗꯣ ꯌꯥꯝ ꯀꯟꯅꯗꯤ ꯆꯨꯗꯦ ꯍꯧꯖꯤꯛꯇꯤ ꯈꯔ ꯂꯦꯞꯈ꯭ꯔꯦ ꯉꯁꯥꯏꯗꯣ ꯈꯔ ꯇꯥꯔꯝꯕꯅꯤꯕꯀꯣ
ꯑ ꯃꯅꯤꯄꯨꯔꯗ ꯂꯩꯇꯕ꯭ꯔꯣ
ꯂꯩꯌꯦ
ꯑꯣ ꯃꯅꯤꯄꯨꯔꯗ ꯅꯣꯡ ꯈꯪꯗꯦ
ꯑꯁ ꯋꯦꯗꯔ ꯅꯣꯡꯁꯦ ꯍꯥꯏꯕ ꯉꯝꯗ꯭ꯔꯤꯅꯦ ꯍꯧꯖꯤꯛꯀꯥꯟ ꯈꯨꯗꯛ ꯈꯨꯗꯛꯇ ꯑꯃꯨꯛꯀ ꯂꯥꯛꯄꯀꯣ ꯑꯗꯨꯃꯥꯏꯅ ꯇꯧꯔꯤꯕ ꯅꯨꯡꯁꯥ ꯌꯥꯝ ꯁꯥꯔꯁꯨ ꯑꯃꯨꯛꯀ ꯈꯨꯗꯛ ꯈꯨꯗꯛꯇꯒꯤꯀꯣ ꯅꯣꯡꯁꯨ ꯑꯗꯨꯝ ꯇꯧꯔ ꯇꯥꯔꯛꯑꯦꯕ ꯀꯩꯀꯩ ꯇꯧꯔꯦ ꯅꯣꯏꯗꯤ
ꯀꯩꯝ ꯇꯧꯗꯦꯗꯥ ꯆꯥꯛ ꯆꯥꯔꯕꯣ
ꯆꯥꯛꯕꯨꯗꯤ ꯆꯥꯕ ꯂꯣꯏꯔꯦ ꯍꯣꯏ
ꯀꯩ ꯌꯦꯟꯁꯥꯡꯅꯣꯅꯦ
ꯉꯁꯤ ꯑꯣꯛꯁꯥ ꯆꯥꯏꯌꯦ
ꯑꯦꯁ ꯑꯗꯨꯗꯤ ꯑꯍꯥꯎꯕꯅꯤꯅ
ꯎꯝ ꯑꯍꯥꯎꯕ ꯍꯥꯏꯕ ꯇꯥꯔꯦ ꯉꯁꯤꯗꯤ
ꯑ ꯑꯩꯗꯤ ꯅꯣꯏꯅ ꯊꯣꯡꯕꯗꯣ ꯌꯥꯝ ꯆꯥꯅꯤꯡꯉꯤꯕꯨ
ꯑꯁ ꯅꯣꯡꯃ ꯂꯧꯔꯒ ꯂꯥꯛꯑꯣ ꯐꯖꯅ ꯊꯣꯡꯕꯤꯒꯦ
ꯂꯥꯛꯀꯦ ꯂꯥꯛꯀꯦ
ꯑꯩꯈꯣꯏꯒꯤ ꯈꯨꯊꯣꯡꯁꯦ ꯃꯍꯥꯎ
ꯐꯣꯟꯗꯗꯤ ꯇꯥꯛꯄꯗ ꯇꯥꯗꯕ꯭ꯔꯣ
ꯀꯥꯏꯗꯣꯅꯣꯍꯦ ꯑꯗꯨ ꯎꯠꯄꯗꯤ ꯄ꯭ꯔꯦꯇꯤꯀꯦꯜꯗ ꯇꯧꯒꯗꯕꯅꯤ
ꯑꯁ ꯄ꯭ꯔꯦꯛꯇꯤꯀꯦꯜꯗ ꯍꯦꯟꯅ ꯅꯨꯡꯉꯥꯏꯕ ꯇꯥꯛꯄꯁꯦ
ꯄ꯭ꯔꯦꯛꯇꯤꯀꯦꯜ ꯇꯧꯕꯗꯗꯤ ꯌꯥꯝ ꯀꯩ ꯌꯥꯝ ꯍꯦꯟꯅ ꯈꯪꯉꯦꯗꯅ ꯃꯤꯠꯅꯁꯨ ꯎꯕꯅꯤꯅ ꯏꯂꯥꯏ ꯂꯥꯏꯅ ꯂꯧꯁꯤꯟꯕꯁꯨ ꯌꯥꯏꯕ ꯇꯥꯕ꯭ꯔꯣ
ꯇꯥꯏꯌꯦ ꯇꯥꯏꯌꯦ
ꯑꯗꯨꯃꯥꯏꯅ ꯑꯣꯏꯌꯦꯕꯀꯣ
ꯑꯥ ꯃꯤꯅ ꯎꯗ꯭ꯔꯕꯅꯤꯅ ꯍꯥꯏꯗꯤ ꯆꯥꯡꯗꯣ ꯈꯪꯗꯦ ꯀꯥꯏꯔꯣ
ꯃꯥꯅꯦ ꯀ ꯀꯩꯅꯣ ꯃꯁꯂꯥ ꯊꯨꯝ ꯊꯥꯛ ꯀꯔꯤ ꯀꯔꯥ ꯊꯥꯛꯄꯁꯨ ꯀꯩꯅꯣ ꯐꯖꯅ ꯈꯥꯡꯉꯣꯏꯕꯀꯣ ꯐꯣꯟꯗ ꯈꯛꯇ ꯍꯥꯏꯕꯗꯤ
ꯅꯣꯏ ꯃꯁꯂꯥꯁꯦ ꯀꯩ ꯀꯩ ꯊꯥꯛꯀꯦ
ꯃꯁꯂꯥꯁꯦ ꯑꯩꯈꯣꯏ ꯀꯌꯥꯝ ꯌꯥꯝ ꯊꯥꯛꯇꯦ ꯇꯥꯏꯍꯥꯏꯕꯗꯤ ꯕꯖꯥꯔꯒꯤ ꯃꯁꯂꯥꯗꯤ ꯌꯥꯝ ꯑꯩꯈꯣꯏ ꯄꯥꯛ ꯁꯤꯖꯤꯟꯅꯗꯦ ꯆꯤꯡꯒꯤꯀꯣ
ꯑꯥ
ꯆꯤꯡꯒꯤ ꯑꯣꯔꯒꯥꯅꯤꯛ ꯑꯣꯏꯕ
ꯃꯅꯥ ꯑꯃ ꯂꯩꯕꯗꯣ ꯅꯣꯏꯒꯤ ꯑꯃ ꯊꯤꯟꯕꯗꯣ ꯇꯤꯡꯈꯪ ꯄꯥꯟꯕꯗꯣ ꯃꯅꯝ ꯑꯃ ꯌꯥꯝ ꯅꯝꯕꯗꯣ
ꯎꯝ ꯑꯗꯨꯁꯨ ꯌꯥꯝ ꯑꯗꯨꯁꯨ ꯍꯥꯞꯄꯦ
ꯑꯗꯨꯗꯨꯅ ꯍꯥꯏꯗꯤ ꯁꯥꯒꯤ ꯃꯅꯝꯗꯣ ꯍꯥꯠꯇꯣꯛ ꯍꯥꯏꯗꯤ ꯑꯥ ꯅꯝꯍꯟꯗ꯭ꯔꯤꯔꯥ ꯅꯠꯇ꯭ꯔꯒ ꯑꯗꯨꯏ ꯃꯅꯥꯗꯨꯢ ꯃꯅꯝꯗꯣ ꯅꯝꯕꯒꯤ ꯆꯠ ꯆꯥꯔꯤꯔ ꯃꯅꯝꯗꯣ ꯄꯥꯝꯕꯒꯤ
ꯑꯥ ꯀꯩꯅꯣ ꯁꯥꯒꯤ ꯃꯅꯝ ꯑꯀꯟꯕꯗꯁꯨꯨꯝ ꯀꯩꯅꯣꯝ ꯃꯨꯊꯠꯈ꯭ꯔꯦ ꯑꯗꯨꯒ ꯃꯍꯥꯎꯁꯨ ꯁꯦꯝꯈ꯭ꯔꯦꯕꯀꯣ
ꯑꯥ
ꯑꯗꯨ ꯃꯤꯛꯁ ꯇꯧꯕ ꯀꯥꯟꯗ ꯃꯊꯟ ꯑꯗꯨꯒꯤ ꯃꯅꯥꯒꯤ ꯇꯣꯉꯥꯟꯅ ꯃꯍꯥꯎ ꯑꯃ ꯂꯩꯕꯤꯕꯀꯣ ꯑꯗꯨꯁꯨ ꯊꯣꯡꯕ ꯀꯥꯟꯗ ꯊꯣꯛꯂꯛꯀꯦꯕꯀꯣ ꯑꯗꯨꯒ ꯁꯥꯒ ꯃꯤꯛꯁ ꯇꯧꯕ ꯀꯥꯟꯗ ꯑꯗꯨꯝ ꯍꯥꯎꯕ ꯍꯥꯏꯕ ꯇꯥꯔꯦꯅꯦ
ꯃꯅꯥꯗꯣ ꯑꯗꯨꯝ ꯆꯥꯕ ꯌꯥꯕ ꯅꯠꯇ꯭ꯔꯣ ꯊꯣꯡ ꯍꯥ ꯌꯥꯎꯕꯗ ꯂꯧꯊꯣꯛꯑꯒ ꯍꯥꯏꯗꯤ
ꯌꯥꯏ ꯌꯥꯏꯌꯦ ꯍꯤꯡꯉꯁꯨ ꯑꯗꯨꯝ ꯀꯣꯠꯂꯒ ꯆꯥꯏꯗꯥ ꯑꯩꯈꯣꯏꯗꯤ
ꯇꯤꯡꯉꯒ ꯑꯊꯤꯟ ꯂꯣꯏꯗ꯭ꯔꯣ
ꯀꯥꯏꯗꯩꯝ ꯀꯩꯅꯣ ꯃꯅꯥ ꯈꯛꯇ ꯆꯥꯒꯗꯕꯅꯤꯅꯦ ꯃꯅꯥꯗꯗꯤ ꯑꯗꯨ ꯂꯩꯇꯦꯗꯅ ꯇꯤꯡꯈꯪꯗꯨ ꯂꯩꯇꯦꯗꯅ
ꯑꯣ ꯑꯗꯨꯒ ꯑꯁꯤꯟꯕꯁꯨ ꯌꯥꯝ ꯂꯩꯔꯤꯕꯗꯥꯥꯏꯅꯦ ꯌꯣꯟꯕꯗ ꯁ꯭ꯋꯥꯏꯗ ꯌꯥꯝ
ꯑꯁ꯭ꯋꯥꯏꯗ ꯑꯁ꯭ꯋꯥꯏꯗ ꯌꯣꯜꯂꯤꯁꯦ ꯃꯣꯏꯗꯣ ꯃꯅꯝꯗꯤ ꯈꯔ ꯃꯅꯝꯗꯤ ꯈꯔ ꯋꯥꯠꯂꯦ ꯍꯥꯏꯕꯗꯤ ꯃꯅꯝꯗꯣ ꯈꯔ ꯆꯝꯕ ꯍꯥꯏꯕ ꯇꯥꯔꯦꯅꯦ ꯑꯩꯈꯣꯏ ꯆꯤꯡꯗꯒꯤ ꯂꯩꯕꯁꯤꯗꯤ ꯃꯅꯝꯗꯣ ꯀꯜꯂꯦꯕꯀꯣ
ꯑꯥ
ꯑꯗꯨꯅ ꯍꯦꯟꯅ ꯍꯥꯎꯕꯅꯤꯅ
ꯑꯃ ꯅꯣꯏꯒꯤ ꯑꯃ ꯃꯔꯨ ꯃꯔꯨꯗꯣ ꯃꯅꯝ ꯅꯨꯡꯁꯤꯕ ꯑꯃ ꯂꯩꯕꯗꯣ ꯃꯔꯨ ꯃꯔꯨ ꯃꯃꯤꯡ ꯈꯔ ꯈꯪꯗꯦ ꯑꯗꯨ ꯀꯃꯥꯏꯟ ꯄꯥꯟꯒꯦ
ꯃꯔꯨ ꯃꯔꯨ ꯃꯔꯝ ꯎꯝ ꯀꯩꯅꯣ ꯑꯩꯁꯨ ꯈꯪꯗꯅꯦ ꯀꯩꯅꯣ
ꯃꯣꯔꯣꯛ ꯃꯦꯠꯄꯗꯒ ꯍꯥꯞꯄꯗꯣ ꯒ꯭ꯔꯤꯟ ꯀꯂꯔꯒꯤ ꯑꯣꯏꯕꯗꯣ
ꯑꯗꯨꯗꯤ ꯃꯊꯟꯗ ꯁꯨꯃꯥꯏꯅ ꯄꯥꯜꯂꯤ ꯄꯥꯟꯕꯅꯤꯅꯦ ꯀꯩꯅꯣ
ꯃꯠ ꯍꯥꯏꯗꯤ ꯑꯩꯈꯣꯏꯒꯤꯗ ꯑꯃ ꯊꯔꯣꯏ ꯊꯣꯡꯕꯗ ꯍꯥꯞꯄꯗꯣ
ꯍꯣꯏ ꯍꯣꯏ ꯈꯪꯉꯤꯅꯦ ꯈꯪꯉꯤꯅꯦ
ꯑꯗꯨ ꯅꯠꯇꯕꯤꯗ ꯑꯃ ꯂꯩꯗꯅ
ꯍꯣꯏ
ꯑꯩꯗꯤ ꯑꯗꯨꯒ ꯃꯥꯟꯅꯕꯗꯤ ꯄꯥꯜꯂꯦꯕꯀꯣ ꯑꯗꯨꯏ ꯄꯥꯝꯕꯤꯗꯨꯗ ꯑꯗꯨ ꯗꯥꯏꯔꯦꯛ ꯃꯥꯏ ꯃꯁꯥꯗꯨꯗ ꯀꯃꯥꯏꯅ ꯍꯧꯒꯦ ꯃꯅꯥꯁꯨ ꯆꯥꯕ ꯌꯥꯕ꯭ꯔꯥ
ꯃꯅꯥꯁꯦ ꯄꯥꯛ ꯆꯥꯗꯤ ꯆꯥꯕ ꯎꯗꯦꯗ ꯈꯣꯏꯔꯣꯝꯗꯗꯤ ꯃꯤ ꯈꯔꯗꯤ ꯆꯥꯔꯝꯕ ꯌꯥꯏꯀꯣ
ꯆꯥꯕ ꯌꯥꯗꯦ ꯑꯥꯎ
ꯆꯔꯥ ꯌꯥꯕ ꯌꯥꯏ ꯌꯥꯔꯝꯒꯅꯤꯕꯀꯣ ꯑꯗꯨꯕꯨ ꯑꯩꯈꯣꯏꯗꯤ ꯆꯥꯗꯦ ꯍꯥꯏꯕꯅꯤꯅꯦ
ꯎꯝ ꯌꯥꯗꯤ ꯌꯥꯕ
ꯌꯥꯔꯝꯒꯅꯤ ꯍꯣꯏ ꯃꯅꯥ ꯃꯁꯤꯡꯁꯦ ꯏꯌꯥꯝꯕꯩ ꯆꯥꯕ ꯌꯥꯔꯤꯅꯤ ꯌꯥꯝꯕ ꯏꯌꯥꯝꯕꯁꯤ ꯆꯥ ꯆꯥꯕꯥ ꯌꯥꯏꯅꯤ
ꯎꯝ ꯍꯣꯏ ꯃꯅꯥ ꯃꯁꯤꯡꯗꯤ ꯌꯥꯝ ꯆꯥꯕꯅꯦ ꯑꯗꯨꯅ ꯏꯁꯀꯤꯟ ꯐꯖꯔꯤ ꯑꯣꯏꯔꯝꯒꯅꯤ
ꯑꯁ ꯁꯣꯝꯒꯤꯁꯦ ꯏꯁꯀꯤꯟ ꯌꯥꯝ ꯐꯖꯕ꯭ꯔꯣ
ꯑꯗꯨꯝ ꯈꯔ ꯑꯗꯨꯝ ꯐꯖꯩꯗꯅ
ꯎꯝ ꯑꯗꯨ ꯑꯗꯨꯒꯤ ꯑꯗꯨꯒꯤꯁꯨ ꯑꯣꯏꯔꯝꯅꯤ ꯃꯅꯥ ꯃꯁꯤꯡ ꯌꯥꯝ ꯆꯥꯕꯒꯤ ꯑꯣꯏꯔꯝꯅꯤ
ꯑꯩꯈꯣꯏ ꯁꯤꯗꯅ ꯑꯃꯨꯛ ꯍꯥꯏꯗꯤ ꯍꯥꯔ ꯆꯥꯏꯕ ꯄꯣꯠ__ ꯌꯥꯎꯖ ꯆꯥꯏꯗꯅ
ꯎꯝ
ꯅꯣꯏꯗꯨꯅ ꯄꯨꯔꯥ ꯀꯩꯅꯣꯅꯤꯗ
ꯑꯩꯈꯣꯏꯗꯤ ꯄꯨꯔꯥ ꯑꯣꯔꯒꯥꯅꯤꯛ ꯐ꯭ꯔꯦꯁ ꯑꯣꯏꯕꯀꯣ
ꯍꯣꯏ
ꯃꯥꯏꯅ ꯆꯥꯏ
ꯐ꯭ꯔꯦꯁꯁꯨꯨ ꯑꯗꯨꯝ ꯍꯦꯛꯑꯒ ꯆꯥꯏꯌꯦꯅ ꯈꯨꯗꯛ__
ꯎꯝ ꯑꯥ ꯆꯕ
ꯌꯥꯝ ꯅꯨꯡꯉꯥꯏꯅꯤꯅꯦ ꯑꯩꯗꯤ ꯅꯣꯏꯒꯤ ꯑꯃ ꯃꯁꯔꯨꯝ ꯊꯤ ꯃꯁꯔꯨꯝꯗꯣ
ꯎꯝ
ꯑꯗꯨꯗꯣ ꯌꯥꯝ ꯄꯥꯝꯃꯦꯕ
ꯑꯣ
ꯊꯤꯕꯒ ꯆꯠꯂꯀꯥꯟꯗ ꯃꯌꯥꯝꯒ ꯂꯩꯔꯝꯕꯗꯣ ꯑꯗꯨꯗꯣ ꯋꯥ ꯌꯥꯝ ꯅꯨꯡꯉꯥꯏꯗꯧ ꯃꯥꯜꯂꯦ
ꯑꯣꯏ ꯅꯨꯡꯉꯥꯏꯕꯅꯤꯗ ꯑꯩꯈꯣꯏꯁꯨ ꯆꯠ ꯑꯩꯈꯣꯏꯁꯨ ꯆꯠꯂꯦꯕꯀꯣ ꯃꯔꯛ ꯃꯔꯛꯇ__
ꯑ ꯀꯥꯏꯗꯒꯤ ꯍꯦꯛꯀꯦ
ꯍꯥꯥ
ꯇꯔꯥꯥꯏꯗꯒꯤ ꯍꯦꯛꯀꯦꯕ
ꯀꯩꯅꯣ ꯑꯗꯨ ꯃꯨꯁ꯭ꯔꯨꯝꯗꯣ ꯀꯩꯅꯣ ꯗꯥꯏꯔꯦꯛ ꯂꯩꯕꯥꯛꯗꯒꯤ ꯍꯧꯕꯁꯨ ꯂꯩꯀꯣ ꯑꯗꯨꯅ ꯎ ꯄꯥꯝꯕꯤꯒꯨꯝꯕꯗꯒꯤ ꯄꯥꯟꯕꯁꯨ ꯂꯩꯌꯦ
ꯑꯃ ꯀꯪꯂꯥ ꯌꯦꯟꯒꯗ ꯍꯧꯕꯗꯣ
ꯍꯣꯏ ꯀꯪꯂꯥ ꯌꯦꯟꯗꯨꯗꯤ ꯀꯩꯅꯣ ꯀꯪꯂꯥ ꯌꯦꯟꯗꯨꯗꯤ ꯎ ꯀꯪꯂꯥ ꯌꯦꯟꯗꯨꯔꯣ
ꯑꯥ
ꯄꯥꯟꯅꯩ ꯍꯥꯏꯅ ꯀꯧꯋꯦ
ꯄꯥꯅꯩ
ꯎꯝ ꯑꯗꯨꯗꯤ ꯀꯩꯅꯣꯗ ꯄꯥ ꯀꯩꯅꯣꯗ ꯄꯥꯟꯕꯅꯤ ꯑꯥ
ꯎꯗ ꯑꯥ ꯑꯗꯨꯒ ꯎꯆꯤꯅ ꯍꯥꯏꯕ꯭ꯔꯥ ꯑꯗꯨꯁꯨ ꯎꯗ ꯄꯥꯜꯂꯦꯀꯣ
ꯎꯆꯤꯅꯥ ꯍꯥꯏꯕ ꯃꯨꯁꯨꯝꯁꯨ ꯂꯩꯕ꯭ꯔꯥ
ꯃꯁ꯭ꯔꯨꯝ ꯅꯠꯇꯦ ꯎꯗ ꯄꯥꯟꯕꯥ__ ꯑꯗ ꯑꯃꯟ ꯆꯥꯃꯛ ꯌꯥꯝꯅ ꯊꯣꯠ ꯊꯣꯠ ꯂꯥꯎꯕꯗꯣ
ꯍꯣꯏ
ꯌꯥꯝ ꯁꯣꯐ ꯑꯣꯏꯔꯒ ꯄꯦꯠ ꯄꯦꯠ ꯂꯥꯎꯕꯗꯣ
ꯎꯝ ꯑꯗꯨꯁꯨ ꯑꯗꯨꯁꯨ ꯄꯥꯟ__
ꯑꯥ ꯗ꯭ꯔꯥꯏ ꯑꯣꯏꯍ ꯑꯣꯏꯍꯜꯂꯒ ꯌꯣꯟꯕꯗꯣ
ꯎꯝ ꯎꯝ ꯎꯝ ꯈꯪꯉꯦ ꯈꯪꯉꯦ
ꯑꯗꯨꯗꯣ ꯌꯥꯝꯅ ꯅꯨꯡꯉꯥꯏꯗꯧꯕ ꯃꯥꯜꯂꯦꯕ ꯑꯃ ꯕ꯭ꯂꯣꯛ ꯑꯃ ꯅꯨꯞ__ ꯄꯤ ꯑꯃ ꯂꯩꯕꯅꯤꯅꯦ ꯃꯥꯅ ꯊꯤꯕ ꯆꯠꯄꯗ ꯃꯌꯥꯝ ꯃꯌꯥꯝ ꯐꯪꯕ ꯌꯥꯎꯔꯕꯅꯦꯕ
ꯎꯝ
ꯃꯃꯤꯡꯗꯣ ꯀꯥꯎꯒ꯭ꯔꯦꯅꯦ ꯌꯥꯝꯅ ꯅꯨꯡꯉꯥꯏꯗꯧ ꯃꯥꯜꯂꯦ ꯇꯤꯟꯗꯤ ꯌꯥꯝ ꯆꯤꯛꯄ ꯃꯥꯜꯂꯦꯀꯣ ꯑꯗꯨ ꯆꯠꯄꯗ
ꯎꯝ
ꯍꯥꯏꯕꯗꯤ ꯃꯅꯥꯛꯇ ꯂꯩꯔꯝꯕ ꯇꯤꯠ ꯅꯣꯡ ꯆꯨꯔꯒꯗꯤ ꯑꯁ ꯀꯥꯐꯩꯅꯒ ꯃꯌꯥꯝ ꯆꯤꯛꯄꯗꯣ ꯏ ꯃꯌꯥꯝ ꯆꯨꯞꯄꯒ
ꯃꯥꯟꯅꯦ ꯃꯥꯟꯅꯦ
ꯑꯗꯨꯗꯤ ꯌꯥꯝ ꯇꯜꯂꯦ
ꯁꯤꯁꯇ꯭ꯔꯗꯤ ꯀꯩꯀꯩ ꯁꯤꯁꯇ꯭ꯔꯗꯤ ꯀꯔꯤ ꯀꯔꯤ ꯇꯧꯕ꯭ꯔꯣ ꯍꯧꯖꯤꯛꯀꯥꯟ
ꯍꯨꯖꯤꯛꯁꯦ ꯃꯤꯔ‌ꯦꯝ ꯑꯣꯏꯔꯒ ꯂꯩꯌꯦ
ꯄꯔꯤꯛ ꯇꯝꯕꯗꯤ ꯂꯣꯏꯔꯕ
ꯂꯣꯏꯔꯦ
ꯀꯌꯥꯝ ꯀꯨꯏꯔꯤꯒꯦ
ꯏꯁꯥꯅ ꯑ ꯀꯨꯏꯍꯜꯂꯦ ꯂꯣꯏꯍꯟꯈ꯭ꯔ‌ꯦ
ꯅꯨꯡꯉꯥꯏꯕꯅꯤꯗ ꯑꯗꯨꯁꯨ ꯀꯣ
ꯅꯨꯡꯉꯥꯏ ꯁꯤꯅ ꯍꯦꯟꯅ ꯅꯨꯡꯉꯥꯏꯌꯦ
ꯃꯥꯟꯅ‌ꯦ ꯑꯁ ꯂꯥꯏꯔꯤꯛ ꯂꯥꯏꯔꯤꯛ ꯁꯥꯡꯅ ꯇꯝꯍꯧꯔꯒ ꯃꯤ ꯑ‌ꯣꯏ ꯃꯤ ꯑꯣꯏꯗ꯭ꯔꯗꯤ ꯃꯤꯅꯁꯨ ꯎꯁꯤꯠꯇꯦꯕ
ꯍꯣꯏ
ꯑꯗꯨ ꯃꯍꯨꯠꯇ ꯑꯩꯈꯣꯏꯒꯤ ꯌꯥꯅꯕ ꯈꯔ ꯇꯧꯔꯒ ꯀꯩꯀꯩꯅꯣ ꯍꯣꯠꯅꯕꯗꯨꯅ ꯈ꯭ꯋꯥꯏꯗ ꯕꯦꯁ ꯇꯥꯏꯌꯦꯕꯀꯣ
ꯍꯣꯏ ꯍꯣꯏ ꯃꯦꯁꯦꯖ ꯏꯕ ꯍꯩꯔꯗꯤ ꯌꯥꯔꯦꯀꯣ
ꯌꯥꯔꯦ
ꯈꯣꯏ ꯂꯩ ꯈꯣꯏꯅ ꯂꯩꯔꯤꯛ ꯇꯝꯃꯤꯁꯦ ꯍꯧꯖꯤꯀꯥꯟꯒꯤ ꯐ‌ꯣꯀꯁꯁ‌ꯦ ꯇꯣꯉꯥꯟ ꯇꯣꯉꯥꯟꯒ꯭ꯔꯦꯕꯀꯣ ꯃꯤ ꯑꯌꯥꯝꯕꯁꯦ ꯁꯔꯚꯤꯁ ꯈꯛꯇ ꯌꯦꯡꯉ ꯂꯩꯔ‌ꯦꯕ ꯑꯁꯦꯡꯕꯗꯤ ꯈꯣꯏꯅ ꯇꯝꯕꯁꯦ ꯑꯁꯦꯡꯕꯗꯤ ꯍꯧꯖꯤꯛ ꯍꯧꯖꯤꯛ ꯃꯇꯝ ꯃꯇꯝꯒꯤ ꯆꯠꯅꯕꯤ ꯇꯦꯛꯅꯣꯂꯣꯖꯤ ꯋꯥꯡꯈꯠꯄꯁꯤꯗ ꯑꯈꯣꯏꯅ ꯃꯦꯅꯦꯖ ꯇꯧꯔꯒ ꯍꯤꯡꯕ ꯉꯝ ꯗꯕ ꯍꯥꯏꯅ ꯇꯝꯕ ꯋꯥꯅꯦꯕꯀꯣ
ꯃꯥꯟꯅꯦ
ꯑꯗꯨꯒꯤ ꯑꯗꯨꯃꯥꯏꯅ ꯇꯧꯅꯤꯕ ꯃꯤ ꯈꯔꯗꯤ ꯏꯁ
ꯁꯤꯅꯤ ꯅꯥꯅꯤ ꯈꯪꯗꯒꯩ ꯄꯥꯔꯅꯤ ꯄꯥꯔꯒ ꯊꯕꯛ ꯐꯪꯗ꯭ꯔꯦꯅ ꯇꯥꯔꯒ ꯑꯃꯨꯛ ꯂꯩꯔꯅꯤ
ꯎꯝ
ꯃꯗꯨꯗ ꯊꯥꯗꯒꯤꯕ ꯑꯦꯐꯣꯔꯠ ꯃꯌꯥꯝꯗꯣ ꯄꯥꯝꯃꯨꯏ
ꯄꯥꯝꯃꯨꯏꯌ‌ꯦꯀꯣ ꯀꯥꯏꯗꯅꯣ ꯑꯃ ꯊꯥꯔꯝꯃꯗꯤ ꯃꯔꯨ
ꯄꯥꯔꯒ ꯃꯍꯩ ꯆꯥꯒꯗꯕ
ꯃꯍꯩ ꯆꯥꯒꯗꯕ
ꯎꯝ ꯍꯩꯅꯧꯗ ꯊꯥꯔꯖꯨ ꯍꯩꯅꯧ ꯄꯥꯜꯂꯅꯤ ꯑꯗ
ꯀꯔꯤ
ꯍꯩꯅꯧ ꯄꯥꯟ ꯃꯦꯡꯒꯣ ꯄꯥꯟꯕꯤ ꯊꯥ ꯊꯥꯔꯁꯨꯅꯦ ꯃꯦꯡꯒꯣꯗ ꯄꯥꯜꯂꯒ ꯍꯥꯏꯗꯤ ꯑꯦꯗꯤ ꯌꯣꯜꯂꯒ ꯑꯣꯏꯔꯛ ꯇꯥꯔꯁꯨ ꯃꯍꯩ ꯆꯥꯔꯅꯤꯕ
ꯎꯝ
ꯐꯥꯝ ꯑꯣꯏꯅꯥ
ꯈꯪꯗꯦꯅꯦ ꯀꯩ ꯍꯥꯏꯗꯣꯏꯅꯣ
ꯎꯝ ꯅꯪꯗꯤ ꯀꯩ ꯌꯦꯟꯁꯥꯡ ꯆꯥꯔꯒꯦ
ꯑꯩꯗꯤ ꯀꯩꯅꯣ ꯑꯩꯈꯣꯏꯒꯤ ꯎꯁꯣꯞ ꯇꯧꯕꯗꯣ ꯈꯪꯕ꯭ꯔꯥ
ꯈꯪꯉꯤꯅꯦ ꯑꯩꯁꯨ ꯅꯣꯡꯃ ꯆꯠꯂꯝꯃꯤꯅꯦ
ꯍꯣꯏ ꯑꯗꯨ ꯉꯁꯤ ꯑꯩꯈꯣꯏ ꯎꯁꯣꯞ ꯂꯩꯕ ꯑꯗꯨꯒꯤ ꯑꯗꯨꯒꯤ ꯃꯊꯦꯜꯁꯤꯡꯗꯣ ꯆꯥꯔꯦ
ꯑꯁ ꯑꯗꯨꯗ ꯑꯗꯨꯒꯨꯝꯕ ꯆꯠꯄꯗ ꯃꯊꯦꯜ ꯈꯨꯌꯥꯝꯗꯣ ꯑꯁ ꯈꯣꯏꯗꯤ ꯐꯁ ꯇꯥꯏꯝ ꯑꯣꯏ ꯃꯤꯅꯥ ꯆꯥꯕ ꯆꯥꯐꯝ ꯈꯪꯗꯦꯅꯦ ꯆꯥꯕꯁꯨ ꯉꯝꯗꯦꯅꯦ ꯌꯥꯝꯃꯜꯕꯒꯤꯀꯣ
ꯉꯝꯗꯕꯅꯦ ꯑꯩꯈꯣꯏꯁꯨ ꯉꯝꯗꯦ
ꯆꯥꯛ ꯃꯌꯥꯝ ꯆꯥꯛꯁꯨ ꯃꯌꯥꯝ ꯌꯥꯝ ꯍꯥꯞꯄꯤꯔꯦ ꯑꯁ ꯑꯩꯒꯤ ꯄꯨꯟꯁꯤꯗ ꯑꯍꯥꯟꯕ ꯑꯣꯏꯕꯅꯤꯅ ꯆꯠꯄꯀꯣ ꯑꯁ ꯑꯩꯈꯣꯏꯒꯤ ꯅꯨꯡꯗꯤ ꯅꯨꯡꯉꯥꯏ ꯅꯨꯡꯉꯥꯏ ꯑꯗꯨ ꯏꯀꯥꯏꯗꯤ ꯏꯀꯥꯏꯅꯦ ꯃꯤ ꯌꯥꯝꯃꯟꯕꯗꯨꯗ ꯍꯥꯏꯕꯗꯤ ꯑꯗꯨꯒꯨꯝꯕꯗꯣ ꯄꯥꯛ ꯆꯠꯇꯕꯅꯤꯅꯀꯣ ꯑꯩꯈꯣꯏꯗꯤ
ꯍꯣꯏ ꯅꯣꯏꯒꯤꯗꯁꯨ ꯇꯧꯕꯗꯣ ꯀꯩ ꯐꯦꯁꯇꯤꯚꯦꯜꯗꯒꯨꯝꯕ ꯃꯤ ꯄꯨꯜꯂꯞ ꯆꯥꯃꯤꯟꯅꯕ ꯌꯥꯎꯗꯥꯏꯅꯦ
ꯑꯁ ꯌꯥꯝ ꯌꯥꯎꯋꯦ
ꯑꯗꯨꯗ ꯌꯥꯝꯅ ꯅꯨꯡꯉꯥꯏꯗꯧꯕ ꯃꯥꯜꯂꯦ
ꯎꯝ ꯑꯗꯨꯁꯨ ꯌꯥꯝ ꯅꯨꯡꯉꯥꯏ ꯑꯩꯅ ꯑꯦꯛꯖꯥꯝ ꯂꯣꯏꯕ ꯃꯇꯝꯗ ꯅꯣꯏ ꯀꯥꯡꯕꯨ ꯅꯣꯏꯒꯤ ꯃꯤ ꯑꯩꯒꯤ ꯃꯔꯨꯞ ꯈꯔ ꯂꯩꯕꯕꯣ ꯑꯩꯈꯣꯏꯅ ꯇꯨꯌꯦꯜꯕ ꯂꯣꯏꯔꯛꯄ ꯃꯇꯝꯗ ꯑꯩꯅ ꯋꯥꯟ ꯋꯤꯛ ꯑꯩꯈꯣꯏ ꯑꯩꯈꯣꯏꯔꯣꯝꯗ ꯄꯨꯔꯒ ꯆꯠꯄꯅꯦ ꯑꯩꯈꯣꯏꯒꯤ ꯆꯤꯡꯒꯤ ꯃꯍꯥꯎ ꯇꯝꯕꯤꯒꯦ ꯍꯥꯏꯅ
ꯑ
ꯉꯥ ꯐꯥꯕ ꯆꯠꯄꯒꯨꯝꯕ ꯁꯨꯃꯥꯏꯅ ꯑꯩꯅ ꯑꯗꯨꯝ ꯂꯝ ꯀꯣꯏꯕ ꯑꯗꯨꯝ ꯄꯨꯕ ꯆꯠꯄꯅꯤ
ꯅꯨꯡꯉꯥꯏꯅꯤꯀꯣ ꯉꯥ ꯐꯥꯕ ꯌꯥꯝ ꯅꯨꯡꯉꯥꯏꯕ ꯀꯥꯏꯗꯒꯤ ꯉꯥ ꯐꯥꯏꯕꯥ
ꯑꯩꯈꯣꯏꯗꯤ ꯇꯨꯔꯦꯟꯗꯒꯤ
ꯇꯨꯔꯦꯟꯗꯒꯤ ꯐꯥꯕꯅꯤ
ꯇꯨꯔꯦꯟꯗ ꯀꯩꯅꯣ ꯈꯪꯕ꯭ꯔꯥ ꯑꯃ ꯆꯨꯔꯆꯥꯟꯄꯨꯔꯒꯤ ꯗꯥꯝꯗꯣ
ꯈꯪꯉꯤꯅꯦ
ꯑꯗꯨꯗ ꯂꯩꯕ ꯉꯥ ꯑꯆꯧ ꯑꯆꯧꯕꯁꯤꯡꯗꯣ
ꯎꯝ
ꯑꯗꯨꯒꯤ ꯃꯍꯥꯎꯗꯨꯗꯤ
ꯑꯩꯈꯣꯏꯔꯣꯝꯗꯁꯨ ꯑꯍꯥꯎ ꯑꯍꯥꯎꯕ ꯈꯛꯇ ꯑꯍꯥꯎ ꯑꯍꯥꯎꯕ ꯌꯥꯝ ꯑꯆꯥꯎ ꯑꯆꯥꯎꯕ ꯌꯥꯝ ꯂꯩꯅꯦ
ꯑꯆꯧꯕ ꯍꯥꯏꯁꯦ ꯍꯥꯏꯗꯤ ꯀꯌꯥꯝ ꯆꯥꯎꯕꯅꯣ
ꯑꯁ ꯀꯦꯖꯤ ꯁꯦꯚꯦꯟꯇꯤ ꯑꯩꯠꯇꯤꯒꯨꯝꯕ ꯆꯥꯎꯕ ꯂꯩꯅꯦ
ꯑꯗꯨꯗꯤ ꯑꯩꯗꯤ ꯎꯗ꯭ꯔꯤꯍꯦ
ꯑꯩꯅ ꯑꯩꯒꯤ ꯑꯩꯒꯤ ꯑꯦꯀꯥꯎꯟꯗ ꯐꯦꯁꯕꯨꯛ ꯑꯦꯀꯥꯎꯟꯗ ꯑꯩ ꯑꯞꯂꯣꯠ ꯇꯧꯕꯅꯦ
ꯌꯥꯝ ꯆꯥꯎꯋꯦ ꯑꯗꯨꯗꯤꯀꯣ
ꯌꯥꯝ ꯆꯥꯎꯕꯅꯤ ꯅꯦꯠꯇ ꯅꯦꯠꯇ ꯐꯥꯕꯀꯣ
ꯎꯝ
ꯏꯁꯤꯡ ꯅꯦꯠꯇ ꯐꯥꯕ
ꯅꯦꯠ ꯍꯥ ꯀꯩꯅꯣ ꯇꯧꯗ꯭ꯔꯣ ꯁꯦꯒꯥꯏꯗ꯭ꯔꯣ
ꯁꯦꯒꯥꯏꯕꯁꯨ ꯌꯥꯎꯋꯦ ꯑꯗꯨ ꯃꯥ ꯅꯦꯁꯨ ꯑꯆꯥꯎ ꯑꯆꯥꯎꯕꯅꯤꯅꯀꯣ ꯊꯟꯗ ꯁꯦꯒꯥꯏꯕ ꯉꯝꯗꯦꯕ ꯑꯗꯨꯗ ꯑꯗꯨꯗ ꯀꯩꯅꯣ ꯐꯍꯧꯕ
ꯑꯁ ꯑꯗꯨꯗꯤ ꯐꯖꯩꯍꯦ
ꯑꯄꯤꯛꯄꯗꯒꯤꯗꯤ ꯑꯆꯥꯎꯕꯅ ꯍꯦꯟꯅ ꯍꯥꯎꯋꯤꯀꯣ ꯉꯥꯁꯨ
ꯍꯣꯏ ꯑꯄꯤꯛꯄ ꯆꯥꯅꯤꯡꯗꯦ
ꯑꯩꯁ ꯑꯄꯤꯛꯄꯁꯨ ꯁꯦꯝꯕꯁꯨ ꯋꯥꯏ ꯌꯥꯝ ꯋꯥꯏ
ꯁꯦꯝꯗ꯭ꯔꯁꯨ ꯌꯥꯕꯁꯨ ꯂꯩꯗꯅ ꯑꯄꯤꯛꯄ ꯌꯥꯝ ꯄꯤꯛꯄꯗꯣ
ꯄꯤꯁꯔꯗꯤ ꯁꯤꯁꯇꯔꯁꯦ ꯀꯔꯝꯕ ꯗꯤꯁꯇ꯭ꯔꯤꯛ ꯑꯣꯏ ꯗꯤꯁꯇ꯭ꯔꯤꯛ ꯑꯣꯏꯕ꯭ꯔ ꯃꯅꯨꯡꯗ ꯂꯩꯕ꯭ꯔꯣ
ꯏꯝꯐꯥꯟ ꯋꯦꯁ
ꯋꯦꯁ ꯑꯣꯏꯕ꯭ꯔꯥ ꯅꯪꯁꯨ
ꯑꯥ
ꯑꯩꯁꯨ ꯋꯦꯁꯇꯅꯤꯅꯦ ꯂꯩꯁꯦ ꯍꯧꯖꯤꯛ
ꯌꯥꯝ ꯅꯛꯅ ꯂꯩꯔꯝ ꯑꯣꯏꯔꯝꯕ ꯌꯥꯏꯀꯣ ꯑꯗꯨꯗꯤ
ꯌꯥꯏ ꯑꯗꯨꯝ ꯅꯪꯒꯤ ꯁꯤꯁꯦ ꯌꯥꯎꯔꯛꯄ ꯀꯌꯥꯝ ꯀꯨꯏꯔꯒꯦ ꯁꯤꯒꯨꯝꯕꯗꯤ ꯁꯥꯟꯅꯕ ꯌꯥꯕ꯭ꯔꯣ
ꯀꯔꯤ
ꯁꯤꯒꯤ ꯑꯦꯞꯁꯦ ꯌꯥꯎꯔꯛꯄ ꯀꯌꯥꯝ ꯀꯨꯏꯔꯒꯦꯕ
ꯎꯝ ꯌꯥꯝ ꯀꯨꯏꯗ꯭ꯔꯤꯗ
ꯁꯤꯒꯤ ꯋꯥꯔꯤꯁꯤꯗꯤ ꯁꯥꯟꯅꯕ ꯌꯥꯕ꯭ꯔꯣ
ꯎꯝ ꯀꯩꯅꯣ ꯅꯪ ꯀꯣꯂꯦꯖ ꯀꯩꯀꯩꯗꯤ ꯇꯨ ꯊꯥꯎꯖꯟ ꯀꯌꯥ ꯀꯌꯥꯝ ꯀꯨꯏꯅ ꯂꯣꯏꯈ꯭ꯔꯦ
ꯀꯨꯏꯗ꯭ꯔꯤ
ꯅꯪ ꯑꯁ ꯋꯦꯁꯇ ꯍꯥꯏꯔꯗꯤ ꯌꯥꯝ ꯅꯛꯀꯗꯕ ꯃꯥꯜꯂꯤꯗ
ꯑ
ꯑꯩꯒꯤ ꯑꯩ ꯂꯩꯐꯝꯒ ꯍꯥ
ꯆꯥꯛꯈꯠꯂꯁꯤ ꯑꯦꯔꯤꯌꯥ ꯍꯥꯏꯔꯔꯣꯏ
ꯃꯥꯅꯦ ꯃꯥꯅꯦ ꯑꯩꯁꯨ ꯅꯣꯏ ꯀꯥꯡꯕꯨ ꯑꯩꯩ ꯃꯔꯨꯞ ꯌꯥꯝ ꯂꯩꯔꯤꯌꯦꯕꯀꯣ
ꯅꯣꯏ ꯀꯥꯡꯕꯨ ꯍꯥꯏꯁꯤ ꯀꯩꯔꯥ ꯑꯩꯈꯣꯏ ꯀꯥꯡꯕꯨ ꯍꯥꯏꯁꯤ ꯀꯩꯔꯥ
ꯅꫭꯏ ꯀꯥꯡꯕꯨ ꯌꯥꯝ ꯂꯩ
ꯑꯩꯈꯣꯏ ꯀꯥꯡꯕꯨ ꯑꯩꯈꯣꯏ ꯀꯥꯡꯕꯨ ꯍꯥꯏꯕ ꯄꯥꯝꯗꯦ ꯑꯩꯗꯤ ꯀꯥꯏ
ꯀꯩ ꯍꯥꯏꯕ ꯄꯥꯝꯕ꯭ꯔꯣ
ꯈꯪꯗꯦꯗ ꯀꯩꯝ ꯀꯥꯏꯗꯦ ꯑꯗꯨꯝ ꯑꯍꯥꯟꯕ ꯑꯣꯏꯕ__ ꯀꯣ ꯅꯪꯉꯣꯟꯗꯩ ꯇꯥꯕꯖꯤꯅ ꯍꯦꯟꯅ
ꯑꯗꯣ
ꯑꯩꯖꯤꯖꯨ ꯂꯣꯟ ꯈꯣꯏꯔꯛꯇꯣꯔꯦ
ꯑꯩꯁꯨ ꯑꯩꯁꯨ ꯂꯣꯟꯖꯦ ꯀꯌꯥ ꯍꯩꯗꯤ ꯍꯩꯇꯕꯅꯤ ꯑꯗꯨꯕꯨ ꯑꯩ ꯑꯍꯥꯟꯕ ꯂꯥꯛꯄꯗꯗꯤ ꯑꯩꯁ ꯖꯤꯔꯣꯗ ꯂꯥꯛꯄꯅꯦ ꯍꯧꯖꯤꯛꯇꯤ ꯈꯔ ꯏꯁꯥꯒꯤ ꯈꯔ ꯌꯥꯅꯕꯗꯤ ꯑꯗꯨꯝ ꯉꯥꯡꯕ ꯌꯥꯏꯌꯦꯕꯀꯣ
ꯀꯃꯥꯏꯅ ꯍꯥꯏꯔꯛꯄ꯭ꯔꯥ
ꯑꯁ ꯍꯣꯁꯇꯦꯜꯗ ꯑꯩ ꯂꯩꯔꯝꯃꯦꯕꯀꯣ
ꯎꯝ
ꯎꯪ ꯄꯪꯉꯥꯡ ꯉꯥꯡ ꯉꯥꯡ ꯉꯥꯡꯉꯒ ꯑꯗꯨꯝ ꯈꯔ ꯈꯔ ꯑꯗꯨꯝ ꯈꯪꯕ
ꯄꯉꯥꯡ ꯉꯥꯡꯉ ꯀꯥꯟꯗ
ꯎꯝ ꯑꯍꯥꯟꯕ ꯂꯥꯛꯄ__ ꯌꯥꯝ ꯁꯨꯝ ꯈꯜꯂꯨꯕꯗ ꯌꯥꯝ ꯀꯟꯅꯗꯤ ꯂꯨꯕ ꯑꯣꯏꯗꯦꯗ
ꯂꯨꯗꯕꯅꯦ ꯂꯥꯏꯕꯅꯦ
ꯎꯝ ꯂꯨꯗꯕꯅꯤ ꯍꯥꯏꯕꯗꯤ ꯐꯤꯂꯝꯒꯨꯝꯕꯁꯨ ꯇꯣꯏꯅ ꯇꯣꯏꯅ ꯌꯦꯡꯕꯀꯣ
ꯅꯣꯏꯒꯤꯗꯤ ꯂꯨꯏꯌꯦ
ꯑꯩꯈꯣꯏꯒꯤꯗꯤ ꯂꯨꯏꯌꯦ
ꯋꯥꯔꯗ ꯑꯃꯕꯨꯛ ꯈꯪꯗꯦ
ꯍꯣꯏꯗ ꯑꯈꯣꯏꯕꯨꯗꯤ ꯌꯥꯝ ꯂꯥꯏꯕꯗꯨꯕꯨ
ꯋꯥꯔꯗ ꯑꯃꯐꯥꯎ ꯈꯪꯗꯦ
ꯈꯣꯏ ꯁ꯭ꯋꯥꯏꯗ ꯂꯩꯔꯤꯒꯦ ꯑꯈꯣꯏ ꯂꯣꯟꯁꯦ ꯈꯪꯗ꯭ꯔꯗꯤ ꯌꯥꯗꯕ ꯀꯃꯟ ꯂꯦꯡꯒ꯭ꯋꯦꯖꯁꯦ ꯈꯪꯗ꯭ꯔꯗꯤ ꯌꯥꯗꯕ
ꯀꯣ